ꯍꯜꯂꯣ ꯇꯥꯔꯦ ꯇꯥꯔꯦ
ꯍꯥꯝ
ꯆꯥꯛ ꯆꯥꯖꯔꯕꯣ
ꯆꯥꯛ ꯆꯕ ꯉꯍꯥꯛ ꯑꯣꯏꯔꯦ
ꯀꯩꯖꯥꯡ
ꯑꯩ ꯉꯁꯤꯗꯤ ꯀꯩꯅꯣ ꯆꯠꯁꯜꯂꯦꯗ ꯀꯔꯤꯌꯦ ꯔꯁꯃꯥ ꯍꯥꯏꯕ ꯀꯔꯤꯌꯦ ꯔꯥꯁꯃꯥ ꯑ ꯃꯀꯨ ꯈꯣꯛꯇꯣ ꯉꯁꯪ ꯉꯁꯪ ꯉꯥꯡꯕꯤꯗꯣ
ꯎꯝ ꯀꯥꯏꯗꯒ ꯒꯤ ꯑꯁ ꯉꯥꯍꯛꯇꯪ ꯅꯣꯡ ꯍꯩꯊꯕꯗꯨ ꯃꯤ ꯃꯥꯏ ꯀꯤꯕꯨ ꯀꯤꯍꯩ
ꯁꯤꯖꯤꯅ ꯅꯪ
ꯅꯣꯡ ꯆꯨꯗ꯭ꯔꯣ ꯑꯗ
ꯍꯥꯏꯐꯦꯠꯇꯪꯗꯤ ꯇꯥꯔꯝꯃꯦ ꯌꯥꯝ ꯀꯟꯕꯗꯤ ꯑꯣꯏꯗꯦ
ꯑꯦꯁ ꯑꯩꯈꯣꯏꯗꯤ ꯑꯥ ꯄꯨꯡꯂꯨꯞ ꯂꯨꯞ ꯅꯥꯔꯦ
ꯌꯥꯝ ꯀꯟꯕ꯭ꯔꯣ
ꯀꯜꯂꯦ ꯑꯁ ꯆꯠꯄꯕꯨ ꯉꯝꯗꯕꯤꯅꯦ ꯃꯇꯦꯛ ꯑꯃꯕꯣ ꯈꯤꯇꯪꯒ ꯅꯥꯍꯟꯒꯩꯗꯤ ꯈꯤꯇꯪ ꯃꯇꯦꯛ ꯍꯧꯕꯗ ꯑꯗꯨꯝ ꯆꯠꯄ ꯉꯝꯃꯤꯅ ꯆꯣꯠꯄ ꯁꯨꯡꯉꯝ ꯉꯝꯗꯕꯤꯅꯦ ꯈꯨꯀꯜ ꯑꯃꯅ
ꯎꯝ ꯁꯤꯖꯤꯗꯃꯇꯦ ꯍꯥꯏꯗꯤ ꯌꯥꯝ ꯍꯥꯏꯐꯦꯠ ꯍꯥꯏꯐꯦꯠꯇ ꯆꯨꯕ ꯌꯥꯝ ꯀꯟꯅ ꯆꯨꯔꯝꯗꯦꯕ
ꯅꯍꯥꯟ ꯕꯔꯗꯦ ꯇꯧꯕꯗꯣ ꯅꯨꯡꯉꯥꯏꯒꯔꯕꯣ
ꯕꯥꯗꯦ ꯇꯧꯕ ꯅꯨꯡꯗꯤ ꯅꯨꯡꯉꯥꯏ ꯑꯗꯨꯏ ꯅꯨꯡꯉꯥꯏꯕꯝꯗꯤ ꯈꯪꯗꯦꯗ ꯑꯩꯈꯣꯏ ꯃꯥ ꯄꯨꯈꯄꯩ ꯂꯥꯡꯉ ꯂꯩꯕꯅꯤꯅ
ꯑꯣ ꯍꯣꯏ ꯅꯥꯏꯌꯦꯦ ꯌꯥꯎꯕꯗꯨꯒꯤ
ꯑꯅꯥ ꯑꯌꯦꯛ ꯌꯥꯎꯕꯖꯦ ꯃꯣꯏ ꯂꯧ ꯂꯝꯗ ꯌꯨꯝ ꯂꯣꯝꯗ ꯂꯥꯛꯁꯜꯂꯤꯅꯦꯕ ꯂꯧꯕ ꯑꯩꯖꯨ ꯉꯍꯥꯛ ꯇꯤ ꯆꯠꯄꯤꯎ ꯈꯣꯏ ꯃꯥꯖꯨ ꯆꯠꯂꯝꯗꯧ ꯃꯥꯜꯂꯗꯤ ꯈꯣꯏ ꯕꯥ ꯖꯨ ꯈꯔ ꯐꯔꯛꯄꯁꯤꯗ
ꯃꯊꯥꯒꯨꯝꯕ ꯌꯥꯝ ꯁꯥꯔꯝꯗꯧ ꯃꯥꯜꯂꯦ ꯅꯣꯏ ꯃꯥꯥꯗꯣ
ꯎꯝ
ꯇꯦꯟꯁꯟꯒꯨꯝꯕ ꯌꯥꯝ ꯂꯩꯕꯗꯣ
ꯁꯣꯟꯖꯨ ꯁꯣꯟꯖꯜꯂꯦꯗꯅ ꯑꯗꯨꯗꯩꯗꯤ ꯃꯁꯥꯏꯁꯨ ꯁꯣꯖꯤꯜꯂꯦ ꯑꯗꯨꯗꯩꯗꯤ ꯍꯧꯖꯤꯛꯇꯤ ꯑꯍꯜ ꯑꯣꯏꯔꯕꯅ ꯕꯤꯄꯤ ꯋꯥꯡꯉꯕꯅ ꯈꯤꯇꯪ ꯁꯧꯒꯠꯄ ꯈꯤꯇꯪ ꯀꯩꯅꯣ ꯇꯧꯕ ꯑꯗꯨ ꯌꯥꯗ꯭ꯔꯦꯗꯅ
ꯎꯝ ꯃꯥꯅꯤ
ꯑꯗꯨꯗꯨꯅꯅꯦ ꯑꯗꯨꯗ ꯃꯥꯏ ꯕꯤꯄꯤꯁꯦ ꯄꯣꯛꯈꯥꯏ ꯍꯥꯏꯗꯦ ꯄꯣꯛꯈꯥꯏꯗꯦ ꯍꯥꯏꯗꯦ ꯈꯪꯗ꯭ꯔꯦꯕ ꯑꯌꯨꯛ ꯉꯟꯇꯥꯗ ꯃꯀꯣꯛꯇꯣ ꯍꯥꯏꯒꯠ ꯉꯝꯅ ꯉꯧꯔꯛꯑꯦꯗꯅ
ꯎꯝ
ꯑꯗꯨꯒ ꯍꯦꯛꯇ ꯂꯦꯡꯉꯝꯗꯗꯒꯤ ꯇꯧꯔꯛꯄꯅꯦꯕ ꯑꯗꯨ ꯃꯌꯥꯝ ꯆꯪꯉꯒ ꯇꯧꯕꯗꯗꯤ ꯃꯥꯗꯣ ꯍꯥꯏꯐꯦꯠ ꯍꯥꯏꯗꯤ ꯃꯆꯤꯟꯗꯨ ꯆꯤꯡꯒꯦ ꯇꯧꯕꯗꯣ
ꯎꯝ
ꯈꯒꯣꯞ ꯆꯤꯡꯕꯩ ꯇꯥꯏꯞꯇ ꯆꯧꯔꯛꯄꯗꯣ ꯆꯤꯡꯕꯗꯤ ꯄꯥꯏ ꯆꯨꯝꯍꯣꯡꯗꯕꯤꯗ
ꯎꯝ
ꯇꯧꯒꯦ ꯍꯥꯏꯕ
ꯗꯣ ꯇꯔꯅꯥꯗꯤ ꯀꯩ ꯍꯥꯏꯦ
ꯑ ꯑꯗꯨ ꯇꯧꯕꯗꯩ ꯉꯁꯤ ꯑꯗꯨꯃꯥꯏꯅ ꯕꯤ ꯄꯤꯗꯨ ꯇꯧꯈ꯭ꯔꯦꯗꯅ ꯃꯥꯅ ꯐꯔꯦ ꯐꯔꯦ ꯆ ꯆꯁꯦ ꯌꯥꯎꯗꯦ ꯍꯣꯡꯉꯂꯒ ꯑꯗꯨ ꯒꯤ ꯑꯍꯤꯡꯁꯤꯗ ꯑꯃꯨꯛ ꯃꯊꯤꯁꯦ ꯀꯥꯊꯔꯦꯗꯅ ꯐꯥꯏꯊꯔꯦꯕ ꯍꯧꯔꯛꯑꯦꯕ ꯑꯍꯤꯡꯁꯤꯗꯩ ꯑꯃꯨꯛ ꯑꯖ ꯍꯥꯏꯊꯕ ꯍꯧꯔꯦ ꯑꯗꯩ ꯑꯌꯨꯛ ꯉꯟꯇꯥꯁꯤꯗꯅ ꯃꯈ꯭ꯋꯥꯡꯗꯣ ꯂꯦꯡꯕ ꯌꯥꯗ꯭ꯔꯦ ꯆꯦꯠꯄ ꯌꯥꯗ꯭ꯔꯦ ꯎꯞꯄ ꯌꯥꯗ꯭ꯔꯦ ꯂꯣꯡ ꯌꯥꯗ꯭ꯔꯦꯅ ꯀꯞꯄꯦꯕ ꯑꯌꯨꯛꯁꯤꯗ ꯃꯥꯁꯦ ꯍꯅꯥꯏ ꯅ ꯂꯒꯤ ꯃꯥ ꯆ ꯇꯧ ꯆꯠ ꯍꯥꯏ ꯑꯩꯗꯤꯦꯡ ꯉꯝꯗ ꯂꯦꯡꯉꯕꯗꯤ ꯀꯃꯥꯏꯅ ꯇꯧꯗꯣꯏꯁꯨ ꯀꯩꯅꯣ ꯇꯧꯔꯛꯄꯗ ꯗꯥꯥꯏꯀꯣꯅꯤꯛ ꯃꯣꯏꯒꯤ ꯈ꯭ꯋꯥꯡꯅꯕꯒꯤ ꯄꯦꯟꯀꯤꯤꯂꯔꯗꯣ
ꯎꯝ
ꯑꯗꯨ ꯄꯤꯖꯩꯌꯦꯕ ꯀꯥꯞꯁꯜꯂꯦꯕ ꯏꯟꯖꯦꯛꯁꯟꯗꯣ ꯏꯤꯟꯀ ꯗꯈꯔꯦ ꯎ ꯅ ꯐꯒꯦꯗꯅ ꯑꯗꯩꯗꯤ ꯗꯤ ꯑꯃꯛ ꯀꯩꯅꯣ ꯇꯧꯈꯔꯦꯕ ꯑꯗꯨꯗꯩ ꯃꯊꯤꯁꯦ ꯐꯥꯏꯊꯕꯁꯤꯅ ꯐꯥꯏꯊꯕꯁꯤꯅ ꯏꯇꯣꯟꯁꯦ ꯐꯥꯏꯊꯕꯁꯤꯅ ꯐꯥꯏꯊꯕꯁꯤꯅ ꯍꯥꯏꯇꯥꯔꯦ ꯗꯣꯛꯇꯔ ꯆꯠꯁ ꯌꯥꯗ꯭ꯔꯦ ꯑꯃ ꯇꯧꯕ ꯑꯃ ꯐꯒꯤꯅꯤ ꯑꯣꯠꯇꯨ ꯆꯥꯔꯒꯅ ꯑꯗꯩ ꯅꯨꯡꯊꯤꯟ ꯑꯗꯨ ꯑꯗꯨꯗꯗꯤ ꯃꯥꯗꯣ ꯐꯤꯁꯤꯗ ꯏ ꯑꯣꯏꯅ ꯀꯩꯅꯣ ꯇꯧꯈꯠꯂꯛꯑꯦꯗꯅ
ꯎꯝ
ꯄꯥꯈꯠꯅꯔꯦꯗꯅ ꯃꯌꯥꯝꯁꯦ ꯑꯗꯩꯗꯤ ꯔꯤꯝꯁꯇ ꯄꯨꯈꯠꯂꯦ ꯔꯤꯝꯁꯇꯁꯨ ꯐꯥꯏꯕꯁꯦ ꯐꯥꯏꯕꯁꯦ ꯑꯩ ꯃꯨꯡ ꯂꯦꯦꯞ ꯂꯦꯞꯇꯦ ꯃꯪꯒꯂꯤꯖ ꯑꯍꯨꯝ ꯑꯍꯨꯝ ꯄꯤꯖꯥ ꯑꯅꯤ ꯑꯅꯤ ꯄꯤꯖꯔꯦꯕ ꯍꯗꯤ ꯃꯟꯗꯕꯗ ꯑꯗꯗꯤ ꯇꯦꯁꯀ ꯇꯧꯕꯗ ꯊꯥꯒ ꯌꯦꯡꯒꯁꯦ ꯑꯗꯨ ꯇꯤꯨꯞꯁꯦ ꯑꯗꯨꯝ ꯀꯥꯞꯁꯤꯜꯂꯦ ꯑꯌꯨꯛꯀꯤꯁꯨ ꯆꯥꯛ ꯆꯥꯗꯕ ꯑꯗꯨ ꯃꯥꯏ ꯇꯧꯔ ꯀꯥꯟꯁꯤꯗ ꯐꯤ ꯁꯨꯡ ꯅꯦꯛꯑ ꯂꯩꯦꯇ꯭ꯔꯦ ꯑꯗꯨ ꯀꯣꯟꯅ ꯃꯥꯏ ꯔꯤꯖꯟꯗꯣ ꯂ ꯀꯥꯟꯗ ꯏꯟꯐꯦꯛꯁꯟ ꯊꯣꯛꯄꯅꯦ ꯍꯥꯏꯌꯦꯕ ꯃꯅꯅꯨꯡꯗ ꯑ ꯇ ꯅ ꯄꯨꯊꯔꯛꯑꯦ ꯑꯗꯨ ꯍꯧꯖꯤꯁꯨ ꯄꯨꯊꯔꯛꯑꯦ ꯍꯥꯏ ꯋꯥꯅꯦꯕꯀꯣ ꯑꯗꯨꯝ ꯊꯤꯖꯦꯕ ꯍꯥꯏꯕꯗꯤ ꯂꯦꯞꯇꯦꯕ ꯅꯣꯡꯉꯥꯜꯂꯕꯣ
ꯎꯝ
ꯑꯣ ꯀ ꯀꯩꯅꯣꯅ ꯏꯃꯥꯟꯅꯕꯤ ꯃꯣꯏ ꯃꯃꯥꯁꯨ ꯅꯨꯃꯤꯠ ꯍꯨꯝꯅꯤꯃꯊꯤ ꯐꯥꯏ ꯍꯥꯏꯑꯕꯀꯣ ꯑꯗꯨ ꯒꯗꯤ ꯕꯤ ꯄꯤꯗꯣ ꯑꯩꯈꯣꯏꯒꯤ ꯁꯤꯡꯂꯤꯗ ꯃꯆꯥ ꯑꯃ ꯕꯤ ꯄꯤ ꯄꯣꯛꯈꯥꯏ ꯂꯩꯔꯝꯃꯦ ꯍꯥꯏꯕ
ꯎꯝ
ꯎ ꯅꯣꯏ ꯃꯥꯒꯤ ꯀꯂꯅꯥꯗ ꯆ ꯈꯣꯏ ꯃꯥꯅ ꯑꯃꯣꯛ ꯕꯤꯄꯤꯗꯣ ꯍꯥꯟ ꯀꯩꯅꯣ ꯇꯧ ꯋꯥꯡꯈꯠꯂ ꯀꯩꯅꯣ ꯇꯧꯈ꯭ꯔꯦꯗꯅ ꯑꯗꯨ ꯃꯇꯨꯡ ꯐꯥꯖꯔꯛꯄꯅꯤꯗꯅ ꯍꯧꯖꯤꯛꯅ ꯑꯃꯨꯛ ꯑꯩ ꯏꯃꯥꯟꯅꯕꯤ ꯕꯤꯄꯤ ꯁꯣꯏ ꯑꯣꯏꯔꯝꯅꯤ ꯐꯖꯅ ꯂꯥꯏꯌꯦꯡꯍꯧꯅ ꯍꯥꯏꯌꯦ ꯑꯩꯅ ꯈꯟꯁꯤꯅ ꯈꯔ ꯃꯁꯥꯗꯣ ꯀꯪꯈꯠꯂꯒ ꯑꯃꯨꯛ ꯕꯤꯄꯤꯗꯨꯣ ꯌꯦꯡꯉꯒ ꯕꯤꯄꯤ ꯒꯨꯂꯤ ꯆꯥꯛꯍꯥꯎꯅ ꯐꯔꯤꯗ꯭ꯔꯥꯅ ꯈꯜꯂꯤꯕ
ꯍꯥꯟꯅꯗꯩ ꯕꯤꯄꯤ ꯕꯤꯄꯤ ꯋꯥꯡꯕ ꯂꯩꯇꯕ꯭ꯔꯕ
ꯍꯥ ꯂꯩꯔꯤꯅꯦ ꯕꯤꯄꯤꯗꯤ ꯕꯤꯄꯤꯗꯤ ꯑꯗꯨꯝ ꯋꯥꯡꯉ ꯂꯩꯔꯤꯅꯦ ꯑꯪ ꯑꯗꯨ ꯃꯥꯅ ꯍꯤꯗꯥꯛ ꯆꯥꯥꯁꯟꯗꯕ ꯍꯥꯏꯇꯥꯔꯦꯅꯦ ꯆꯥꯗꯦꯕ
ꯑꯗꯨꯗꯤ ꯀꯗꯥꯥꯏꯗꯨꯅꯣ ꯑꯗꯨꯝ ꯇꯥꯏꯅꯤ ꯎꯝ
ꯑꯩꯅ ꯍꯥꯏꯕꯅꯤ ꯏꯃꯥ ꯅꯪ ꯈꯔ ꯀꯟꯈꯠꯂꯛꯑꯒ ꯕꯤꯄꯤꯗꯨꯣ ꯌꯦꯡꯉꯒ ꯕꯤꯄꯤ ꯒꯨꯂꯤ ꯑꯣꯏꯅ ꯆꯥꯍꯧꯔꯁꯤ ꯆꯥꯍꯧꯕꯅ ꯌꯥꯝ ꯊꯤ ꯐꯩꯑꯕ ꯕꯤꯄꯤꯗꯤ ꯇꯧ ꯉꯝꯗꯦꯗꯅ
ꯎꯝ
ꯑꯗꯨꯅ ꯑꯩ ꯍꯥꯏ ꯕꯤꯄꯤ ꯒꯨꯂꯤ ꯑꯣꯏꯅ ꯆꯥꯍꯧꯔꯒ ꯍꯥꯏꯗꯤ ꯑꯍꯟ ꯑꯣꯏꯁꯜꯂꯛꯑꯅꯤ ꯕꯤꯄꯤ ꯒꯨꯂꯤ ꯆꯥꯕ ꯀꯩꯁꯨ ꯆꯨ ꯀꯥꯗ꯭ꯔꯦꯗꯅ
ꯎꯝ
ꯑꯗꯨꯃꯥꯏꯅ ꯍꯥꯏꯅꯤ ꯍꯥꯏ ꯂꯧ ꯃꯇꯝ ꯑꯣꯏꯔꯛꯀꯅꯤ ꯆꯦ ꯆꯦꯕꯖꯥꯕꯇꯤ ꯀꯩꯅꯣ ꯆꯠꯈꯤꯅꯤ ꯂꯧ ꯑꯗꯨꯝ ꯆꯠꯈꯤꯅꯤ
ꯎꯝ
ꯑꯗꯨꯅ ꯕꯤꯄꯤ ꯋꯥꯡꯕꯅꯤꯅ ꯇꯦꯟꯁꯟ ꯈꯤꯇꯪꯡ ꯂꯩ
ꯎꯝ ꯎꯝ
ꯑ ꯑꯃ ꯔ
ꯑꯁ ꯈꯪꯗ꯭ꯔꯦꯅꯦ ꯇꯧꯔꯤꯖꯦ